ꯍꯜꯂꯣ
ꯇꯥꯔꯕꯣ
ꯎꯝ ꯇꯥꯔꯦ
ꯑꯣ ꯀꯩꯗꯧꯔꯝꯃꯤꯅꯣ
ꯑꯩꯖ‌ꯦ ꯀꯩꯅꯣ ꯂꯩꯉꯣꯏ ꯍꯣꯟꯖꯜꯂꯨꯕꯅꯦ ꯊꯣꯡꯒꯥꯟꯗꯒꯤ ꯑꯗꯨꯒ ꯎꯕꯥꯛ ꯅꯤꯄꯥꯟ ꯑꯝꯒ ꯍꯣꯟꯖꯜꯂꯨꯕ ꯍꯧꯖꯤꯛꯇ ꯂꯣꯏꯗ ꯉꯥꯏꯔꯤꯗ ꯂꯩꯉꯣꯏ ꯍꯣꯟꯕꯗꯨꯗꯤ ꯉꯁꯥꯏ ꯅꯨꯡꯊꯤꯜꯗꯩ ꯍꯣꯟꯕꯅꯦ ꯑꯗꯣ ꯃꯌꯥꯝ ꯌꯥꯝꯕꯅꯤꯅ ꯏ ꯑ ꯏꯕꯨꯡꯉꯣꯅꯦ ꯑꯩꯅꯦ ꯑꯗꯒꯤ ꯈꯣꯏꯗꯥꯏ ꯃꯆꯥꯅꯨꯄꯥ ꯑꯃꯒ ꯑꯩꯈꯣꯏ ꯑꯍꯨꯝ ꯇꯧꯔ ꯍꯣꯟꯕꯅꯦ ꯎꯆꯤꯟ ꯅꯥꯆꯤꯟ ꯂꯣꯏꯗꯤ ꯂꯣꯏꯁꯜꯂꯦ
ꯅ‌ꯣꯏꯅ ꯂꯩꯉꯣꯏꯗꯨꯕꯨ ꯅꯍꯥꯟ ꯂꯣꯏꯔꯅꯤ ꯍꯥꯏꯗꯨ ꯍꯧꯖꯤꯛꯐꯥꯎ ꯂꯣꯏꯗ꯭ꯔꯤꯕꯣ
ꯅꯍꯥꯟ ꯇꯪꯈꯥꯏ ꯑꯃꯔꯣꯝ ꯍꯣꯜꯂꯕꯅꯦꯕ ꯇꯪꯈꯥꯏ ꯑꯝ ꯋꯥꯠꯍꯧꯕ ꯑꯗ ꯃꯣꯏꯗꯣ ꯂꯝꯕꯤꯗꯣ ꯅꯣꯡ ꯅꯤꯅꯤꯁꯤꯗ ꯁꯨꯡꯁꯣꯏ ꯁꯣꯏꯗꯅ ꯁꯦꯝꯃꯅꯤꯅ ꯃꯣꯏ ꯉꯁꯤ ꯖꯦꯁꯤꯕꯤ ꯂꯥꯛꯑꯒ ꯀꯩꯅꯣ ꯈꯔ ꯇ ꯊꯥꯕ ꯍꯧꯔꯝꯃꯦꯕ ꯅꯨꯡ ꯈꯔ ꯊꯥꯕ ꯍꯧꯔꯝꯃꯦꯕꯀꯣ ꯑꯗꯨꯏꯗꯨꯅ ꯃꯣꯏ ꯑꯗꯨꯝ ꯂꯝꯕꯤꯗꯨ ꯁꯦꯝꯕ ꯍꯧꯖꯜꯂꯑꯒꯗꯤ ꯂꯩꯉꯣꯏꯗꯨ ꯄꯩꯕ ꯌꯥꯔꯣꯏꯗꯅ ꯂꯝꯕꯤꯅꯤꯅ ꯑꯗꯨꯏꯗꯨꯅ ꯍꯌꯦꯡꯅ ꯑꯃꯨꯛ ꯅꯨꯡ ꯍꯣꯟꯗꯣꯏꯅꯦ ꯅꯨꯡ ꯈꯔ ꯋꯥꯠꯂꯤꯕ ꯅꯨꯡ ꯒꯥꯔꯤ ꯇꯪꯈꯥꯏꯃꯨꯛ ꯃꯌꯥ ꯂꯩꯔꯤꯕꯀꯣ ꯑꯗꯨꯅ ꯍꯌꯦꯡ ꯍꯣꯜꯂꯁꯦ ꯉꯁꯤꯗꯤ ꯉꯝꯗ꯭ꯔꯦꯅ ꯇꯣꯛꯑꯦ
ꯍꯣꯏ ꯋꯥꯕꯨꯗꯤ ꯋꯥꯔꯝꯃꯅꯤ ꯅꯣꯏ ꯑꯆꯥꯄꯣꯠ ꯑꯃꯨꯛ ꯍꯧꯅꯕ ꯍꯣꯠꯅꯒꯗ꯭ꯔꯥ ꯑꯗꯩ ꯅꯨꯡ ꯑꯃꯨꯛ ꯍꯣꯟꯒꯗ꯭ꯔꯥ ꯆꯦꯛ ꯑꯃꯨꯛ ꯍꯣꯟꯒꯗ꯭ꯔꯥ ꯑꯗꯩ ꯌꯨꯝꯗꯨ ꯑꯃꯨꯛ ꯁꯥꯖꯤꯟꯕꯅꯤꯅ ꯑꯗꯨꯝ ꯑꯦ ꯄꯣꯠ ꯊꯕꯛ ꯀꯩꯀꯩꯗꯣ ꯌꯥꯝ ꯆꯤꯜꯂꯝꯃꯅꯦꯕꯀꯣ ꯑꯗꯩ ꯅꯪ ꯅꯪ ꯑꯇꯩꯒꯤ ꯗꯥꯔꯤ ꯅꯁꯥꯗꯣ ꯅꯥꯗꯅꯕ ꯐꯖꯅ ꯍꯣꯠꯅꯧꯀꯣ ꯑꯗꯒꯤ ꯊꯕꯛ ꯁꯨꯔꯦꯅ ꯆꯥꯕ ꯊꯛꯄ ꯃꯇꯝ ꯆꯥꯡ ꯅꯥꯏꯅ ꯅꯥꯏ ꯇꯧꯗꯕꯤ ꯇꯧꯇꯧ ꯇꯧꯕꯗꯣ ꯇꯧꯒꯅꯣꯕꯀꯣ ꯅꯪꯒꯤ ꯆꯥꯐꯝ ꯊꯣꯛꯄ ꯍꯥꯟꯅ ꯐꯖꯅ ꯄꯨꯛ ꯊꯟꯅ ꯆꯥꯔꯒ ꯇꯧꯕ ꯌꯥꯝꯈꯩ ꯇꯧ ꯆꯥꯛ ꯂꯥꯝꯍꯜꯂꯒ ꯅꯝꯐꯨ ꯁꯥꯐꯨꯗ ꯇꯧꯖꯤꯟꯕꯗꯣ ꯑꯗꯨꯃꯥꯏꯟ ꯇꯧꯒꯅꯨꯀꯣ ꯅꯁꯥ ꯁꯣꯛꯂꯛꯀꯅꯤ ꯍꯛ ꯆꯥꯡꯅ ꯃꯔꯨꯅꯦ ꯍꯛꯆꯥꯡꯕꯨ ꯅꯥꯈ꯭ꯔꯗꯤ ꯄꯨꯝꯅꯃꯛ ꯑꯗꯨꯝ ꯍꯦꯛꯇ ꯀꯩꯅꯣ ꯂꯣꯏꯗꯣꯏꯅꯦꯕꯀꯣ ꯑꯗꯨꯅ ꯀꯥꯟꯅꯗꯦꯕꯀꯣ ꯇꯧꯕ ꯊꯕꯛꯇ ꯇꯧꯕ ꯉꯝꯅꯉꯥꯏ ꯑꯦ ꯑꯩ ꯊꯕꯛ ꯇꯧꯗꯣꯏꯃꯤꯅ ꯏꯁꯥꯁꯦ ꯀꯟꯅꯕ ꯀꯩꯅꯣꯝꯃ ꯆꯥꯁꯤꯜꯍꯧꯒꯦ ꯑꯗꯩ ꯀꯩꯅꯣꯝꯃ ꯊꯛꯁꯤꯜꯍꯧꯒꯦ ꯈꯜꯂꯒꯀꯣ ꯑꯗꯨꯃꯥꯏꯅ ꯇꯧꯅꯕ ꯍꯣꯠꯅꯧꯋꯣ
ꯍ ꯑꯗꯨꯅꯤ ꯑꯉꯥꯡꯗꯒꯤꯁꯨ ꯂꯣꯏꯅꯃꯛ ꯗꯣꯟ ꯃꯣꯟ ꯍꯥꯏꯔꯕꯅꯤ ꯋꯥꯔꯦꯅ ꯑꯗꯣ ꯑꯩꯅ ꯅꯝꯗꯅ ꯏꯕꯨꯡꯉꯣ ꯉꯁꯤꯗꯤ ꯁꯤ ꯂꯣꯏꯁꯤꯟꯗꯕ ꯁꯨꯡꯌꯥ ꯌꯥꯗꯕꯅꯤꯅ ꯇꯧꯔꯒ ꯂꯣꯏꯁꯜꯂꯦ ꯅꯝꯗꯅ ꯋꯥꯕꯒꯤ ꯍꯥꯏꯔꯨꯔꯗꯤ ꯋꯥꯔꯦ ꯋꯥꯕ ꯍꯥꯏꯍꯩꯗꯦꯌꯦ ꯋꯥꯗꯤ ꯋꯥꯔꯦ ꯑꯗꯨ ꯀꯩ ꯎꯄꯥꯏ ꯂꯩ ꯇꯧꯗꯁꯨ ꯌꯥꯗꯪꯅꯤꯅ ꯑꯗꯨꯝ ꯇꯧꯔꯦꯗꯅ
ꯍꯣꯏꯅꯦ ꯑꯗꯨꯅꯤꯅꯦ ꯃꯤ ꯑꯃꯨꯛ ꯅꯦꯛꯎꯕ ꯍꯥꯏꯁꯦ ꯄꯩꯁꯥꯗꯨ ꯇꯤꯡꯗꯣꯏ ꯀꯩꯁꯨ ꯅꯠꯇꯕꯗ ꯑꯗꯨꯝ ꯇꯧꯕ ꯌꯥꯕ ꯈꯔꯗꯤ ꯇꯧꯁꯤꯟꯕꯗꯤ ꯍꯛꯆꯥꯡ ꯁꯥꯖꯦꯜ ꯑꯣꯏꯅ ꯇꯧꯕꯗꯣ ꯀꯥꯟꯅꯩꯅꯤ ꯑꯗꯨ ꯇꯧꯕ ꯍꯥꯏꯁꯤ ꯍꯨꯃꯥꯡ ꯊꯣꯛꯈꯤꯗꯣꯏꯅꯤ ꯑꯗꯨꯝ ꯀꯥꯟꯗꯤ ꯀꯥꯟꯗꯣꯏꯅꯦꯕ ꯑꯗꯨꯝ ꯍꯦꯟꯅ ꯇꯧꯁꯤꯟꯕꯗꯣ ꯐꯠꯇꯦ ꯍꯥꯏꯕ ꯋꯥꯅꯤ ꯍꯦꯟꯅ ꯑꯗꯨꯝ ꯈꯔ ꯌꯥꯡꯇꯛ ꯌꯥꯡꯇꯛ ꯄꯨꯔꯒ ꯑꯗꯨꯝ ꯍꯛꯆꯥꯡ ꯁꯥꯖꯦꯜꯒꯤ ꯇꯥꯏꯞꯇ ꯇꯧꯔꯗꯤ ꯀꯥꯟꯅꯩꯌꯦꯀꯣ ꯠꯇꯕ ꯂꯣꯏꯁꯤꯟꯗꯕ ꯌꯥꯗꯦꯅ ꯈꯜꯂꯒ ꯍꯦꯛꯇ ꯃꯌꯥꯝ ꯃꯌꯥꯝ ꯄꯨꯁꯤꯜꯂꯒ ꯇꯧꯕꯗꯣ ꯑꯗꯨꯃꯥꯏꯅ ꯇꯧꯒꯅꯨ ꯍꯥꯏꯗꯤ ꯈ꯭ꯋꯥꯡ ꯅꯥꯕ ꯈꯣꯠꯄ ꯇꯧꯕꯅꯤꯅ ꯑꯃꯨꯛ ꯍꯛꯆꯥꯡꯗꯣ ꯁꯣꯂꯛꯀꯅꯦꯕꯀꯣ ꯍꯩꯆꯥꯡ ꯁꯣꯛꯄ ꯍꯥꯏꯁꯤ ꯐꯕ ꯅꯠꯇꯦꯗꯅꯀꯣ
ꯋꯥꯟ ꯈ꯭ꯋꯥꯡꯗꯤ ꯅꯥꯔꯕ ꯄꯣꯠꯅꯤꯗ ꯑꯗꯨꯝ ꯑꯩꯅ ꯈꯥꯡꯖꯜꯂ ꯈꯥꯡꯖꯜꯂꯒꯅꯦ ꯃꯤ ꯃꯔꯣꯟꯗꯣ ꯂꯩꯇꯕꯅꯤꯅ ꯎꯄꯥꯏ ꯂꯩꯇꯕ ꯑꯗꯨꯅ ꯑꯗꯨꯝ ꯇꯧꯔꯕꯅꯤꯃꯤ ꯉꯥꯏꯍꯥꯛ ꯑꯃꯨꯛ ꯄꯊꯥ ꯑꯗꯩ ꯑꯃꯨꯛ ꯇꯧ ꯑꯗꯨꯃꯥꯏꯅ ꯄꯣꯊꯥꯕꯒꯤ ꯆꯥꯡꯁꯨ ꯈꯔꯗꯤ ꯋꯥꯠꯂꯦꯕ ꯍꯧꯖꯤꯛꯁꯨ ꯈꯣꯏꯗꯥꯒ ꯑꯩꯈꯣꯏ ꯇꯩꯃꯒ ꯆꯄꯠ ꯍꯧꯔꯤꯕꯀꯣ ꯑꯗꯨꯒ ꯈꯣꯏꯕꯤ ꯑꯃꯅ ꯍꯥꯜꯂꯤ ꯑꯗꯨꯅ ꯗꯔꯖꯟꯁꯦ ꯌꯥꯝ ꯌꯥꯝꯕ ꯍꯌꯦꯡꯒꯤꯁꯦ ꯑꯗꯨꯗꯨꯒꯤ ꯊꯕꯛꯁ ꯂꯣꯏ ꯋꯥꯅꯔꯤ ꯉꯁꯤꯗꯤ ꯑꯗꯒꯤ ꯉꯔꯥꯡꯁꯨ ꯊꯕꯛꯇꯣ ꯊꯦꯡꯉꯦ ꯂꯣꯏꯕꯗ ꯗ ꯃꯇꯨꯝꯁꯦꯀ ꯐꯥꯅꯗꯕꯅꯦ ꯑꯗꯤ ꯉꯁꯤꯒ ꯑꯃꯨꯛ ꯃꯇꯨꯝꯁꯦ ꯐꯥꯗ꯭ꯔꯒꯗꯤ ꯍꯌꯦꯡꯗꯤ ꯐꯖꯔꯅꯤ ꯍꯛꯆꯥꯡꯁꯤꯡꯁ ꯂꯣꯏꯅ
ꯍꯈꯣꯏꯒꯤ ꯑꯗꯨꯅꯤꯅꯦ ꯁꯨꯝ ꯉꯟꯅ ꯇꯨꯝꯅꯕ ꯈꯔ ꯊꯧꯅꯁꯤꯂ ꯉꯟꯅ ꯇꯨꯝꯅꯕ ꯍꯣꯠꯅꯕ ꯑꯩꯈꯣꯏꯁꯨ ꯑꯗꯨ ꯉꯁꯥꯏ ꯑ ꯄꯨꯡ ꯈꯔꯥꯃꯨꯛ ꯐꯥꯔꯦ ꯃꯩꯁꯦ ꯃꯨꯠꯈꯤꯕꯀꯣ ꯍꯧꯖꯤ ꯀꯩꯗꯧꯔꯕꯅꯤ ꯈꯪꯦ ꯃꯩꯁꯤ ꯆ ꯌꯥꯝ ꯅꯥꯏꯗꯕ ꯍꯥꯏꯦ ꯍꯥꯏꯇꯥꯔꯦ ꯍꯥꯏ ꯊꯒꯠꯂꯛꯄꯅꯤꯅ ꯐꯦꯟ ꯅꯨꯡ ꯊꯥꯅꯕ ꯑꯦꯁꯤ ꯀꯩ ꯊꯥꯅꯕ
ꯑ
ꯑꯗꯩ ꯀꯨꯂꯔ ꯀꯩ ꯊꯥꯅꯕ ꯈꯣꯠꯄ ꯇꯧꯕꯁꯤꯗ ꯃꯩꯁꯦ ꯐꯨꯕ ꯉꯝꯗꯕ ꯈꯪꯗꯦꯕ ꯅꯤꯡꯊꯝꯊꯥꯗꯨꯅ ꯑꯃꯨꯛ ꯍꯤꯇꯔ ꯀꯩꯀꯩ ꯊꯥꯅꯕꯒꯤ ꯑꯗꯩ ꯍꯧꯖꯤꯛꯇꯤ ꯑꯃꯨꯛ ꯀꯥꯜꯂꯤꯅꯤꯅ ꯏꯟꯖꯥꯡ ꯅꯥꯄꯤ ꯀꯩꯀꯩ ꯄꯨꯝꯗꯅꯕꯅ ꯐ꯭ꯔꯤꯖꯁꯦ ꯀꯩꯁꯨ ꯂꯣꯏ ꯊꯥꯅꯔꯦꯅꯀꯣ ꯑꯗꯨꯅꯁꯨ ꯃꯩꯁꯤ ꯄꯨꯕ ꯉꯝꯗꯕ ꯖꯥꯠꯅꯤ ꯑꯗꯨꯝ ꯀꯩꯅꯣꯁꯦ ꯍꯟꯉ ꯃꯥ ꯉꯝꯗꯣꯠ ꯍꯈꯤꯕ ꯍꯥꯏꯇꯥꯔꯦ ꯃꯣꯠꯂꯦ ꯍꯧꯖꯤꯁꯨ ꯃ ꯃꯠꯂꯦ ꯎꯠꯄꯁꯦ ꯌꯥꯝ ꯅꯨꯡꯉꯥꯏꯇꯦꯕ ꯊꯥꯏꯅꯩ ꯑꯍꯟ ꯈꯩꯅꯒ ꯋꯥꯔꯝꯒꯗꯕꯗꯣ ꯄꯣꯠꯊꯣꯛ ꯈꯛꯇꯪꯒ ꯊꯥꯜꯂꯒ ꯂꯩꯔꯝꯒꯗꯧꯕ ꯂꯥꯊꯦꯟ ꯊꯥꯕꯤ ꯉꯛꯇꯪ ꯊꯥꯜꯂꯒ ꯂꯩꯔꯝꯒꯗꯧꯕꯗꯣ ꯑꯁ ꯈꯜꯂꯨꯕꯗꯣ ꯃꯝꯃꯦ ꯍꯥꯏꯕꯗꯤ ꯃꯣꯏꯗꯤ ꯑꯗꯨꯝ ꯇꯧꯔꯛ ꯈꯤꯕꯒꯤ ꯍꯩꯅꯈꯤꯕꯒꯤ ꯋꯥꯅꯦꯕ ꯑꯩꯈꯣꯏ ꯃꯇꯝꯗꯒ ꯑꯗꯨꯃꯥꯏꯅ ꯇꯄ ꯍꯥꯏꯕꯁꯨ ꯑꯗꯨꯝ ꯑꯩꯈꯣꯏꯗꯤ ꯑꯃꯨꯛ ꯌꯥꯝ ꯅꯨꯡꯉꯥꯏ ꯌꯥꯏ ꯐꯅ ꯂꯩꯔꯛꯈ꯭ꯔꯕꯒꯤ ꯑꯗꯨꯃꯥꯏꯅ ꯈꯤꯇꯪ ꯉꯃꯩꯒ ꯃꯠꯄ ꯑꯗꯒꯤꯩ ꯀꯩꯅꯣꯃ ꯇꯧꯕꯁꯦ ꯌꯥꯝ ꯋꯥꯏꯗꯅꯀꯣ ꯑꯩꯈꯣꯏꯗ ꯑꯗꯨ ꯋꯥꯔꯝꯒꯅꯤꯀꯣ ꯊꯥꯏꯅꯉꯩꯒꯤ ꯑꯍꯟꯈꯩꯁꯦ ꯑꯗꯩ ꯏꯁꯤꯡ ꯁꯣꯛꯄ ꯍꯥꯏꯔꯣ ꯍꯧꯖꯤꯛꯇꯤ ꯀꯩꯁꯨ ꯌꯥꯝ ꯁꯣꯛꯅ ꯕ ꯅꯍꯥꯟꯋꯥꯏꯗꯤ ꯄꯨꯈ꯭ꯔꯤ ꯑꯆꯧꯕ ꯑꯗꯨꯗ ꯇꯧꯔꯨꯔꯒ ꯀꯣꯛꯇ ꯁꯅꯥꯕꯨꯟ ꯊꯣꯟꯗꯅ ꯑꯗꯩ ꯀꯩꯅꯣꯗ ꯌꯦꯞꯇꯅ ꯈꯣꯠꯇꯅ ꯄꯨꯅꯔꯝꯃꯤꯕꯅꯤ ꯑꯗꯒꯤ ꯑꯩꯈꯣꯏꯁꯨ ꯉꯥꯏꯔꯦ ꯑꯗꯨꯝ ꯈꯪꯍꯧꯋꯦꯕ ꯑꯩꯈꯣꯏꯅ ꯄꯈꯠ ꯑꯃ ꯇꯧꯗꯅ ꯕꯇꯟ ꯇꯧ ꯇꯧꯗꯅ ꯑꯗꯨꯝ ꯍꯣꯟꯕ ꯈꯣꯠꯄ ꯇꯧꯕꯗ ꯆꯠꯅꯔꯝꯃꯦꯕ ꯑ ꯊꯥꯏꯅꯒꯤ ꯑꯍꯟ ꯀꯩꯀꯥ ꯑꯗꯩ ꯍꯧꯖꯤꯛꯀꯥꯟꯒꯤ ꯃꯈꯩꯁꯤꯗ ꯑꯗꯨꯝ ꯍꯥꯏꯗꯤ ꯇꯧꯔꯤꯕ ꯊꯕꯛ ꯈꯨꯠꯈꯅ ꯍꯧꯖꯤ ꯑꯗꯨꯝ ꯈꯦꯠꯅꯕꯖꯥꯠꯅꯤꯗ
ꯌꯥꯝ ꯈꯦꯠꯅꯈ꯭ꯔꯖꯥꯠꯅꯤꯗ ꯄꯨꯟꯁꯤ ꯃꯍꯤꯡꯁꯦ ꯍꯧꯖꯤꯛꯀꯤ ꯕꯣꯟꯗꯣꯟ ꯊꯥꯟꯕꯗꯣ ꯑꯩꯈꯣꯏꯁꯨ ꯊꯦꯡꯅꯔꯛꯑꯦꯕꯀꯣ ꯑꯩꯈꯣꯏꯗꯤ ꯕꯣꯟꯗꯣꯟꯁꯦ ꯑꯗꯨꯛꯀꯤ ꯃꯇꯤ ꯊꯥꯜꯂꯛꯑꯦ ꯑꯗꯨꯅ ꯀꯥꯂꯤꯁꯨ ꯌꯥꯝ ꯀꯥꯏꯕ ꯕꯨꯗꯣꯟ ꯊꯝꯕꯁꯦ ꯄꯣꯟꯗꯣꯟ ꯥꯇꯦꯟ ꯑꯗꯗꯒꯤ ꯊꯥꯏꯅꯗꯤ ꯀꯦꯔꯣꯁꯤꯟꯒꯁꯦ ꯍꯧꯖꯤꯛꯇꯤ ꯀꯦꯔꯣꯁꯤꯟꯁꯦ ꯑꯩꯈꯣꯏꯒꯤ ꯐꯪꯉꯤꯁꯤꯡꯁꯦ ꯃꯥꯒꯤ ꯍꯤꯒꯣꯛ ꯃꯆꯨꯔ ꯑꯣꯏꯅ ꯂꯣꯏꯅꯃꯛ ꯁꯪꯒꯗ꯭ꯔꯥ ꯊꯥꯅꯗꯤ ꯀꯦꯔꯣꯁꯤꯟ ꯃꯆꯨꯁꯦ ꯂꯥꯡꯇꯤꯛ ꯂꯥꯡꯉꯤꯕ ꯏꯁꯤꯡꯗꯧꯅ ꯑꯗꯨꯒ ꯃꯇꯝꯗꯨꯗ ꯕꯟꯗꯣꯟꯁꯦ ꯑꯩꯈꯣꯏꯗꯤ ꯔꯤꯁꯣꯁꯨ ꯂꯣꯏꯕꯅꯤꯅ ꯃꯥꯒꯤ ꯑꯩꯈꯣꯏꯒꯤ ꯔꯤꯛꯁꯣꯒꯤ ꯇꯤꯞꯇ ꯌꯥꯎꯔꯛꯄ ꯃꯥꯒꯤ ꯃꯇꯣꯛ ꯑꯩꯈꯣꯏꯒꯤ ꯅꯨꯡꯁꯤꯠ ꯍꯥꯟꯅꯅꯕꯒꯤ ꯃꯇꯣꯛꯁꯦ ꯁꯤꯁꯤꯅ ꯄꯣꯟꯗꯣꯟꯒꯤ ꯃꯇ ꯑꯣꯏꯍꯜꯂꯦꯕ ꯑꯗꯨꯗꯣꯁꯤ ꯍꯥꯞꯄ ꯍꯥꯞꯄꯒ ꯑꯗꯒꯤ ꯑꯗꯨꯒ ꯃꯥꯒꯤ ꯃꯨꯛꯐꯨ ꯑꯩꯈꯣꯏꯅ ꯂꯥꯏꯔꯤꯛꯇ ꯑꯩꯈꯣꯏꯅ ꯁ꯭ꯀꯨꯜ ꯇꯝꯃꯛꯄ ꯃꯇꯝꯗ ꯊꯥꯏꯅꯗꯤ ꯀꯣꯂꯣꯝꯁꯦ ꯑꯃꯨꯛ ꯍꯥꯜꯂ ꯍꯜꯂ ꯏꯟꯅꯔꯛꯏꯗꯅꯀꯣ ꯑꯗꯨꯒꯤ ꯃꯨꯛꯐꯨ ꯃꯨꯛ ꯍꯥꯜꯂꯛꯄ ꯃꯨꯛꯄꯨꯗꯣ ꯑꯗꯨꯗꯨꯅ ꯑꯃꯨꯛ ꯕꯣꯟꯗꯣꯟ ꯁꯥꯗꯣꯏꯅꯦꯕ ꯕꯟꯗꯣꯟ ꯊꯥꯎ ꯍꯥꯞꯅꯕꯒꯤ ꯀꯩꯅꯣꯁꯦ ꯁꯥꯗꯣꯏꯅꯦꯕ ꯑꯗꯨꯒ ꯃꯥꯒꯤ ꯃꯇꯣꯛꯇꯣ ꯁꯤ ꯍꯥꯞꯅꯕ ꯃꯇꯣꯛꯁꯤꯅ ꯑꯃꯨꯛ ꯉꯁꯥꯏꯒꯤ ꯑꯩꯈꯣꯏꯒꯤ ꯎꯝ ꯔꯤꯛꯁꯣꯒꯤ ꯉꯁꯥꯏꯒꯤ ꯃꯥꯒꯤ ꯇꯤꯞꯀꯤ ꯅꯨꯡꯁꯤꯠ ꯍꯥꯟꯅꯕꯒꯤ ꯃꯇꯣꯛꯇꯣ ꯑꯗꯨꯗꯨꯅ ꯑꯃꯨꯛ ꯑꯣ ꯁꯤ ꯍꯥꯞꯅꯕ ꯑꯣꯏꯗꯣꯏꯅꯦꯕ ꯑꯗꯨꯃꯥꯏꯅ ꯑꯗꯨꯝ ꯕꯕꯥꯍꯣꯏꯅ ꯑꯗꯨꯝ ꯁꯥꯕ ꯑꯗꯩ ꯑꯩꯈꯣꯏ ꯗꯥꯍꯣꯏꯅꯁꯨ ꯑꯗꯨꯝ ꯁꯥꯕ ꯕꯣꯟꯗꯣꯟꯁꯦ ꯕꯣꯟꯗꯣꯟ ꯉꯥꯛꯇꯅꯦ ꯊꯥꯜꯂꯛꯏ ꯃꯌꯥꯝꯁꯦ ꯑꯗꯨ ꯃꯇꯝꯗꯨꯗꯗꯤ ꯃꯩ ꯐꯪꯉꯒꯁꯨ ꯑꯩꯈꯣꯏꯒꯤ ꯑ ꯀꯩꯅꯣ ꯄꯥꯂꯤ ꯅꯥꯏꯔ ꯅꯥꯏꯔꯒ ꯃꯨꯠ ꯑꯣꯏꯅ ꯂꯩꯔꯝꯃꯦꯕꯀꯣ ꯑꯗꯨ ꯑꯗꯨꯃꯥꯏꯅ ꯎꯝ ꯑꯗꯨꯃꯥꯏꯅ ꯇꯧꯕꯅꯤꯅꯅꯦ ꯕꯣꯟꯗꯣꯟꯁꯦ ꯑꯩꯈꯣꯏꯗꯤ ꯌꯥꯝ ꯊꯤꯅ ꯈꯪꯉꯛꯏꯗ ꯕꯣꯟꯗꯣꯟ ꯕꯣꯟꯗꯣꯟꯗ ꯅꯠꯇꯦ ꯀꯩꯅꯣ ꯀꯣꯟꯌꯥꯏ ꯏꯁꯇꯤꯛ ꯇꯛꯅꯕꯗꯣ ꯀꯣꯟꯌꯥꯏ ꯍꯥꯏꯗꯅꯀꯣ ꯑꯗꯨꯁꯨꯅꯦ ꯌꯣꯠꯀꯤꯀꯣꯟꯉꯥꯏ ꯂꯩꯌꯦꯕꯀꯣ ꯑꯗꯨꯗꯨꯅ ꯑꯩꯈꯣꯏꯁꯦ ꯃꯩꯇꯥꯟ ꯍꯥꯞꯄꯒ ꯊꯥꯒꯠꯂꯒ ꯑꯗꯨꯃꯥꯏꯅ ꯇꯧꯔꯒꯅꯦ ꯎꯝ ꯏꯁꯇꯤ ꯇꯛꯏꯅꯦꯕ ꯑꯗꯨꯃꯥꯏꯅ ꯇꯧꯔꯀꯥꯟꯗ ꯍꯧꯖꯤꯛꯐꯨꯛ ꯂꯩꯔꯤꯌꯦ ꯑꯗꯨꯒꯤ ꯀꯩꯅꯣꯗꯣ ꯀꯣꯟꯌꯥꯏꯗꯣ
ꯎꯝ ꯍꯣꯏ ꯅꯨꯡꯁꯤꯠꯗ ꯃꯇꯝꯗꯣ ꯍꯥꯏꯔꯨꯔꯗꯤꯀꯣ ꯑꯩꯈꯣꯏꯁꯨ ꯈꯪꯉꯑꯦꯕꯀꯣ ꯑꯗꯨ ꯀꯩꯅꯣ ꯕꯨꯗꯣꯟ ꯊꯥꯟꯕꯒꯤ ꯑꯩꯈꯣꯏ ꯍ‌ꯦꯛ ꯇꯥ ꯀꯩꯅꯣ ꯀꯥꯡꯈꯟ ꯀꯩꯀꯩ ꯃꯌꯥꯝꯁꯦ ꯃꯨꯁꯨꯨꯞ ꯃꯨꯁꯨꯨꯞ ꯃꯨꯔꯒ ꯀꯥꯂꯤ ꯀꯥꯗꯣꯏꯅꯦꯕꯀꯣ ꯑꯗꯨꯅ ꯑꯃꯨꯃꯨꯛ ꯁꯨꯕꯗꯤ ꯐꯖꯩ ꯑꯗꯨꯗꯨꯅ ꯑꯌꯥꯝꯕꯅ ꯀꯩꯅꯣꯒꯨꯝꯕ ꯊꯥꯟꯅꯗꯦꯗ ꯍꯥꯏꯗꯤ ꯑꯉꯧꯕꯒꯨꯝ ꯀꯩꯒꯨꯝꯕ ꯊꯥꯅꯗꯦꯕ ꯃꯣꯏꯅ ꯊꯥꯅꯔꯝꯃꯤꯁꯦ ꯑꯩꯈꯣꯏ ꯃꯆꯨꯁꯦ ꯀꯥꯏꯅ ꯈꯪꯉꯣꯏꯗꯕ ꯂꯩꯌꯦꯅꯀꯣ ꯑꯗꯒꯤ ꯑꯩꯈꯣꯏ ꯍꯤꯀꯣꯛꯇ ꯑꯣꯏꯕꯇꯥꯔꯒꯁꯨ ꯍꯤꯀꯣꯛ ꯈꯤꯇꯪ ꯃꯝꯁꯤꯟꯕꯒꯨꯝꯕ ꯑꯗꯒꯤ ꯀꯩꯅꯣꯒꯨꯝꯕ ꯍꯣꯏ ꯌꯥꯝ ꯊꯥꯅꯔ ꯃꯆꯨꯁꯦ ꯑꯩꯈꯣꯏꯒꯤ ꯈꯔ ꯈꯔ ꯑꯗꯨꯝ ꯈꯪ ꯈꯪꯉꯣꯏꯗꯕ ꯑꯗꯨꯃꯥꯏꯅ ꯊꯅꯔꯝꯃꯦ ꯑꯗꯩꯩ ꯃꯔꯛꯁꯤꯗ ꯑꯃꯨꯛ ꯀꯩ ꯍꯥꯏꯅꯤ ꯑꯍꯤꯡ ꯁꯤꯗꯅ ꯑꯃꯨꯛ ꯃꯥꯁꯤ ꯆꯤꯛꯇꯣꯏꯅꯦꯕ ꯐꯃꯨꯡꯗ ꯂꯩꯕ ꯃꯥꯁꯦ ꯑꯁ ꯃꯥꯅ ꯆꯤꯛꯄꯗꯒꯤ ꯇꯨꯝꯕ ꯌꯥꯗꯕ ꯈꯣꯠꯇꯕ ꯊꯑꯣꯏꯅ ꯍꯧꯒꯠꯂꯒ ꯍꯧꯒꯠꯂꯒ ꯐꯥꯗꯣꯏꯅꯦ ꯃꯥꯁꯦ ꯃꯌꯥꯝ ꯃꯌꯥꯝ ꯐꯥꯗꯣꯏꯅꯦꯕ ꯕꯨꯟꯗꯣꯟꯗꯣ ꯊꯥꯜꯂꯒ ꯑꯗꯨꯁꯨ ꯂꯥꯏꯛꯀ ꯂꯩꯇꯕꯅꯤꯅꯀꯣ ꯄꯨꯗꯣꯟꯁꯤ ꯑꯗꯨꯝ ꯇꯧꯔꯒ ꯑꯗꯨꯝ ꯊꯥꯟꯕ ꯑꯁ ꯑꯗꯩ ꯕꯨꯗꯣꯟ ꯃꯆꯤꯅ ꯈꯔ ꯆꯥꯛ ꯆꯥꯛ ꯅꯨꯡꯁꯤꯠꯀꯨꯝꯕ ꯁꯤꯠꯂꯛꯄ ꯀꯥꯟꯗ ꯀꯪ ꯀꯥꯟꯈꯜꯗ ꯒꯨꯝꯕ ꯈꯔ ꯆꯥꯛꯄ ꯈꯣꯠꯄ ꯑꯁ ꯌꯥꯝ ꯊꯦꯡꯅꯔꯦꯗ ꯍꯥꯏꯗꯤ ꯃꯆꯤ ꯃꯆꯤ ꯆꯥꯛꯄ ꯈꯣꯠꯄ ꯇꯧꯕꯗꯣ ꯅꯣꯏꯁꯨ ꯁꯨꯝ ꯇꯧꯔꯝꯒꯅꯤ ꯃꯥꯁꯦ ꯑꯗꯨꯝ ꯍꯥꯟꯅꯗꯤ ꯃꯥ ꯍꯥꯏꯔ ꯂꯩꯅꯔꯝꯃꯤꯗꯣ ꯍꯧꯖꯤꯛꯀꯥꯟꯗꯤ ꯎꯕꯨ ꯎꯗ꯭ꯔꯦ ꯃꯥ ꯍꯥꯏꯕꯁꯦ ꯈꯪꯕꯨ ꯈꯪꯗ꯭ꯔꯦꯕ ꯍꯧꯖꯤꯛꯀꯥꯟ ꯝꯈꯩ ꯑꯉꯥꯡꯁꯦ
ꯑꯩꯈꯣꯏꯗꯤ ꯂꯣꯏ ꯊꯦꯡꯅꯔꯛꯑꯦꯗ ꯑꯗꯨꯗꯤ ꯉꯁꯥꯏꯒꯤ ꯑꯩꯈꯣꯏꯒꯤ ꯁꯦꯛꯄꯤ ꯍꯥꯏꯕ ꯃꯥꯒꯤ ꯀꯩꯅꯣꯗꯣ ꯑ ꯎꯁ ꯎ ꯎꯆꯦꯛ ꯍꯥꯏꯗꯣꯏꯔ ꯃꯥꯁꯦ ꯃꯥꯁꯦ ꯖꯤꯕ ꯃꯈꯜ ꯑꯃꯗꯅꯤꯀꯣ ꯑꯗꯣ ꯃꯣꯏꯁꯤꯅ ꯈꯣꯏꯒꯤ ꯑꯥ ꯈꯣꯏꯒꯤ ꯀꯃꯥꯏ ꯍꯥꯏꯗꯣꯏꯅꯣ ꯑ ꯋꯥꯒꯨꯝꯕ ꯀꯩꯒꯨꯝꯕꯁꯤꯗꯤ ꯑꯩꯈꯣꯏꯒꯤ ꯀꯩꯅꯣꯁꯤꯗ ꯋꯥ ꯑꯀꯥꯏꯕꯒꯨꯝꯕ ꯍꯥꯏꯒꯗ꯭ꯔꯥ ꯀꯩ ꯍꯥꯏꯗꯣꯏꯅꯣ ꯑꯗꯨꯒꯨꯝꯕꯁꯦ ꯃꯣꯏꯁꯦ ꯃꯀꯣꯜ ꯌꯥꯝ ꯁꯥꯒꯜꯂꯦꯕ ꯈꯪꯕ꯭ꯔꯥ ꯆꯪꯉ ꯆꯪꯉꯒ ꯑꯗꯨꯗꯨꯅ ꯃꯣꯏꯁꯤꯅ ꯄꯣꯔꯛꯄꯅꯦꯕ ꯃꯥꯁꯦ ꯑꯗꯨꯃꯥꯏꯅ ꯍꯥꯏꯅꯩꯕ ꯑꯍꯜ ꯂꯃꯟꯁꯤꯡꯅ ꯑꯗꯨꯒ ꯑꯅ ꯁꯥꯏꯒꯤ ꯑ ꯎ ꯋꯥꯁꯨ ꯃꯔꯥꯡ ꯀꯥꯏꯅ ꯀꯥꯏꯅ ꯍꯧꯅꯩꯗꯅ ꯊꯥꯏꯅꯩ ꯃꯇꯝꯗꯗꯤ ꯑꯗꯨꯗꯨꯅ ꯁꯣꯡꯕ ꯈꯣꯠꯄꯗꯨ ꯑꯣꯏꯕꯅꯤꯅ ꯑ ꯃꯣꯏꯒꯨꯝꯕ ꯃꯌꯥꯝꯁꯤꯅ ꯁꯦꯟꯖꯜꯂꯛꯑꯀꯥꯟꯗꯅꯦꯕ ꯃꯥ ꯂꯩꯕꯅ ꯂꯩꯔꯛꯏꯁꯦ ꯍꯧꯖꯤꯛꯀꯥꯟꯗꯤ ꯑꯝꯇ ꯂꯩꯈꯤꯗ꯭ꯔꯦꯗ ꯍꯧꯖꯤꯛꯇꯤ ꯍꯤꯗꯥꯛ ꯀꯩ ꯀꯥ ꯊꯣꯛꯑꯕꯅꯤꯅ ꯑꯗꯨꯝ ꯀꯥꯞ ꯊꯣꯛꯑꯒꯗꯤ ꯐꯕ ꯑꯗꯨꯗꯨꯅ ꯀꯅꯥꯝꯇ ꯃꯥ ꯂꯩ ꯍꯥꯏꯕꯁꯦ ꯇꯥꯗ꯭ꯔꯦꯗ ꯂꯩꯗꯤ ꯂꯩꯅꯕ ꯈꯔꯗꯤ ꯂꯩꯔꯝꯒꯅꯤ
ꯎꯝ ꯃꯥꯗ ꯅꯠꯇꯦ ꯍꯣꯏ ꯃꯥ ꯂꯩꯕ ꯀꯥꯟꯗꯀꯣ ꯈꯣꯏ ꯅꯥꯁꯤꯛ ꯃꯅꯥ ꯃꯥꯟ ꯅꯜꯂꯒ ꯊꯦꯛꯑꯒ ꯍꯥꯏꯗꯤ ꯃꯣꯝꯄꯛ ꯃꯈꯥꯁꯤꯗ ꯑꯗꯨ ꯍꯥꯏꯔꯒꯅꯦꯀꯣ ꯍꯧꯖꯤꯛꯀꯥꯟ ꯑꯩꯅ ꯍꯟꯗꯛ ꯅꯤꯡꯈꯛ ꯅꯤꯡꯁꯤꯡꯉꯛꯏꯅꯦ ꯈꯣꯏ ꯑꯕꯨꯡꯉꯣꯒꯤ ꯂꯨꯍꯣꯡꯕ ꯍꯟꯗꯛ ꯈꯣꯏꯒꯤ ꯅꯥꯍꯟꯋꯥꯏꯗꯤ ꯐꯃꯨꯡ ꯊꯥꯕ ꯃꯈꯥ ꯐꯃꯨꯡ ꯃꯈꯥꯗ ꯑꯩꯈꯣꯏ ꯐꯛꯂꯣꯡꯒꯨꯝꯕ ꯊꯥꯏꯌꯦꯅ ꯑꯗꯣ ꯍꯧꯖꯤꯛꯀꯥꯟꯗꯤ ꯐꯛꯂꯣꯟꯁꯤ ꯄꯨꯅꯗ꯭ꯔꯦ ꯍꯧꯖꯤꯛ ꯐꯥꯎꯕ ꯑꯩꯈꯣꯏ ꯕꯨꯕꯣꯛ ꯈꯣꯏ ꯃꯃꯥꯍꯣꯏ ꯑꯩꯈꯣꯏ ꯕꯕꯥ ꯍꯣꯏꯒꯤ ꯃꯣꯏꯒꯤ ꯐꯃꯨꯡ ꯃꯈꯥꯥꯁꯦ ꯑꯗꯨꯝ ꯐꯛꯂꯣꯡꯁꯦ ꯐꯛꯂꯣꯡꯅ ꯑꯣꯏꯅ ꯃꯈꯥꯗ ꯊꯥꯕꯒꯤ ꯆꯠꯅꯕꯤ ꯇꯧꯔꯝꯃꯤꯅ ꯍꯧꯖꯤꯛꯇꯤ ꯐꯛꯂꯣꯡ ꯊꯥꯕꯁꯦ ꯀꯥ ꯍꯦꯟꯅ ꯍꯟꯗꯛ ꯎꯕꯩ ꯋꯥꯅꯤꯗ ꯐꯛꯂꯣꯡ ꯊꯕꯗꯣ ꯑꯦ ꯊꯥꯅꯗ꯭ꯔꯕꯣ ꯈꯣꯠꯇ꯭ꯔꯕꯣ ꯍꯪꯅꯔꯛꯄꯥ ꯋꯥꯅꯤꯗ ꯑꯦ ꯆꯨꯝꯃꯤꯅꯦ ꯐꯛꯂꯣꯡ ꯊꯅꯕꯅꯤꯅꯦ ꯒ ꯍꯥꯏꯔꯞ ꯅꯤꯡꯁꯤꯡꯉꯛꯄꯗꯣ ꯑꯗꯨꯝ ꯊꯥꯅꯔꯝꯃꯤꯅꯀꯣ
ꯑꯗꯨꯃꯗꯤ ꯑꯩꯗꯤ ꯈꯪꯗ꯭ꯔꯦ ꯐꯛꯂꯣꯡ ꯊꯥꯕ ꯍꯥꯏꯁꯤꯗꯤ ꯈꯪꯗꯦ ꯑꯗꯨꯝ ꯑꯩꯈꯣꯏ ꯐꯃꯨꯡꯒꯤ ꯀꯥꯁꯦ ꯈꯣꯏ ꯑ ꯍꯧꯖꯤꯛꯀꯤ ꯆꯥꯎꯔꯤꯕ ꯃꯑꯣꯡ ꯃꯇꯧꯁꯦ ꯁꯨꯃꯥꯏꯅ ꯆꯥꯎꯔꯝꯗꯦꯀꯣ ꯑꯩꯈꯣꯏꯒꯤ ꯂꯩꯔꯝꯃꯤꯕ ꯃꯌꯥꯝꯁꯦ ꯐꯃꯨꯡꯁꯤꯡꯁꯦ ꯈꯣꯏ ꯄꯤꯛꯇꯛ ꯄꯤꯛꯇꯛ ꯇꯧꯔꯒꯅꯦ ꯅꯦꯝꯇꯛ ꯅꯦꯝꯇꯛꯁꯨ ꯂꯣꯏ ꯇꯧꯋꯦꯕ ꯑꯗꯨ ꯐꯛꯂꯣꯡ ꯍꯥꯞꯄ ꯈꯣꯠꯄ ꯍꯥꯏꯕꯗꯨꯃꯗꯤ ꯑꯩꯗꯤ ꯇꯁꯦꯡꯅ ꯈꯪꯗꯦ ꯑꯗꯨꯃꯗꯤ
ꯍꯪꯉꯨꯍꯦ ꯈꯪꯕꯅꯤ ꯊꯥꯏꯅꯩ ꯑꯍꯟꯈꯩ ꯐꯃꯨꯡꯁꯦ ꯍꯥꯏꯗꯤ ꯑꯩꯈꯣꯏ ꯐꯃꯨꯡꯁꯦ ꯆꯦꯟꯗꯅꯕꯅ ꯈꯣꯏꯒꯤ ꯐꯛꯂꯣꯡ ꯍꯥꯏꯒꯗ꯭ꯔꯥ ꯑꯩꯈꯣꯏꯒꯤ ꯏꯄꯥ ꯄꯥꯕ ꯑꯃ ꯑꯗꯨꯝ ꯀꯩꯅꯣꯒꯤ ꯇꯥꯏꯞꯇ ꯑꯗꯨꯝ ꯇꯧꯔꯒ ꯊꯥꯕꯤꯅꯦ ꯑꯩꯈꯣꯏꯒꯤ ꯐꯛꯂꯣꯡ ꯃꯛꯁꯨ ꯅꯠꯇꯕ ꯑꯩꯈꯣꯏꯒꯤ ꯏꯄꯥ ꯄꯥꯕ ꯆꯦꯟꯅꯕ ꯊꯥꯕꯅꯦ ꯅꯣꯏ ꯏꯇꯩꯃꯥꯍꯣꯏꯗ ꯍꯪꯉꯣ ꯈꯪꯒꯅꯤ ꯑꯗꯨꯝ ꯐꯛꯂꯣꯡ ꯍꯥꯏꯗꯣꯏꯔ ꯑꯩꯗꯣ ꯑꯩꯅ ꯍꯥꯏꯕ ꯍꯣꯏ ꯍꯩꯇꯕꯩ ꯑꯣꯏꯔꯝꯕꯁꯨ ꯌꯥꯏꯕꯀꯣ
ꯑꯣ ꯅꯪꯅ ꯍꯥꯏꯁꯦ ꯀꯩꯅꯣꯗꯣ ꯑꯣꯏꯔꯝꯒꯅꯤ ꯈꯣꯏꯒꯤ ꯐꯃꯨꯡꯒꯤ ꯑꯩꯈꯣꯏꯒꯤ ꯀꯥꯡꯗꯣꯟꯁꯤꯒꯤ ꯃꯈꯥꯗ ꯑ ꯑꯩꯈꯣꯏꯒꯤ ꯂꯩꯕꯥꯛꯀ ꯊꯦꯡꯅꯕꯗ ꯉꯁꯥꯏꯒꯤ ꯁꯣꯛꯇꯅꯕ ꯍꯥꯏꯅ ꯎꯆꯦꯠ ꯑꯃꯃꯝ ꯊꯥꯕꯗꯨꯔꯣ
ꯍꯣꯏ ꯎꯆꯦꯠꯇꯨ ꯎꯆꯦꯠꯇꯨ ꯐꯛꯂꯣꯡ ꯍꯥꯏꯅ ꯑꯩꯈꯣꯏꯗꯤ
ꯑꯣ ꯅꯪꯅ ꯅꯪꯅ ꯂꯣꯟꯗꯩꯗꯣ ꯑꯃ ꯇꯧꯔꯦ ꯑꯗꯨꯅꯅꯤ ꯑꯩꯈꯣꯏꯒꯤ ꯎ ꯃꯀꯛ ꯃꯀꯛꯀꯥ ꯇꯧꯔꯒ ꯑꯩꯈꯣꯏꯒꯤ ꯀꯥꯡꯗꯣꯟ ꯀꯥꯡꯊꯣꯟꯒꯤ ꯃꯥꯒꯤ ꯅꯥꯀꯟ ꯅꯥꯀꯟ ꯃꯔꯤꯃꯛꯇ ꯍꯥꯞꯄꯗꯣ ꯑꯗꯨꯅꯤ ꯑꯗꯨꯗꯤ ꯂꯣꯏ ꯇꯧꯏ ꯍꯧꯖꯤꯛꯁꯨ ꯂꯣꯏ ꯊꯝꯃꯤꯍꯦ
ꯑ ꯅꯠꯇꯤꯌꯦ ꯑꯗꯨ ꯅꯠꯇꯦ ꯑꯩꯅ ꯍꯥꯏꯕꯗꯤꯅꯦ ꯃꯈꯥꯗ ꯅꯠꯇꯤꯌꯦ ꯑꯩꯈꯣꯏꯒꯤ ꯇꯨꯝꯅ ꯍꯤꯞꯅꯔꯤꯕ ꯐꯃꯨꯡꯁꯦ ꯁꯝꯅ ꯍꯥꯏꯔꯕꯗꯣ ꯅꯪꯒꯤ ꯀꯩꯅꯣ ꯗꯂꯕ ꯊꯥꯏꯗꯣ ꯗꯜꯂꯞꯇꯨꯒꯤ ꯃꯈꯥꯁꯤꯗ ꯗꯜꯂꯞꯁꯨ ꯂꯦꯡꯗꯅꯕ ꯍꯥꯏꯕꯗꯤ ꯊꯥꯏꯅꯉꯥꯏꯒꯤ ꯃꯣꯝ ꯄꯥꯛꯁꯤꯗꯤ ꯑꯗꯨꯝ ꯈꯔ ꯈꯔ ꯂꯦꯡꯅꯩꯗꯅꯀꯣ ꯑꯗꯨꯏꯗꯨꯅ ꯃꯈꯥꯁꯤꯗ ꯂꯦꯡꯗꯅꯕꯅ ꯑꯩꯈꯣꯏꯒꯤ ꯐꯛ ꯂꯣꯡ ꯉꯥꯏꯅ ꯑꯃ ꯊꯥꯏꯌꯦꯕꯀꯣ ꯅꯪ ꯈꯪꯕ ꯈꯪꯗꯕ ꯈꯪꯗꯦ ꯅꯣꯏ ꯄꯥꯍꯣꯏ ꯊꯥꯔꯤꯗꯣ ꯍꯣꯔꯦꯟ ꯐꯣꯇꯣ ꯀꯥꯞꯄ ꯌꯥꯗꯤ ꯀꯥꯞꯄꯒꯀꯣ ꯅꯪꯉꯣꯟꯗ ꯊꯥꯔꯛꯀꯦ ꯑꯗꯨꯝ ꯂꯦꯡꯗꯅꯕ ꯊꯥꯕꯅꯤ ꯑꯗꯨꯃꯥꯏꯅ
ꯍꯣꯏ ꯑꯩ ꯒ꯭ꯌꯥꯟ ꯇꯥꯔꯦ ꯅꯪ ꯍꯥꯏꯗꯣ ꯑꯩ ꯒ꯭ꯌꯥꯟ ꯇꯥꯔꯦ ꯑꯗꯨꯕꯨ ꯑ ꯑꯩꯈꯣꯏꯒꯤ ꯁꯤꯖꯤꯟꯅꯔꯛꯇ꯭ꯔꯦ ꯑꯗꯨꯃꯗꯤ ꯑꯩ ꯇꯁꯦꯡꯅ ꯑ ꯁꯤꯖꯤꯟꯅꯕꯗꯣ ꯈꯪꯗ꯭ꯔꯦ ꯊꯥꯏꯅꯉꯩꯗ ꯁꯤꯖꯤꯟꯅꯔꯝꯕꯗꯤ ꯌꯥꯏ ꯑꯗꯨꯕꯨ ꯑꯩꯅ ꯍꯦꯛ ꯍꯪꯉꯛꯄꯗꯒꯤꯗꯤ ꯕꯕꯥꯍꯣꯏ ꯏꯃꯥꯍꯣꯏꯅ ꯍꯤꯞꯄꯝꯕ ꯑꯗ ꯑꯩꯈꯣꯏ ꯗꯥ ꯍꯣꯏꯅ ꯍꯤꯞꯄ ꯃꯌꯥꯝꯁꯦ ꯑꯗꯨꯃꯥꯏꯅꯗꯤ ꯑꯝꯇ ꯊꯥꯗꯦꯕ
ꯑꯣ ꯑꯩꯈꯣꯏꯗꯤ ꯍꯧꯖꯤꯛ ꯐꯥꯎꯕ ꯑꯗꯨꯝ ꯊꯥꯔꯤꯕꯗꯨ ꯑꯍꯟꯈꯤꯒꯩꯗꯤꯀꯣ ꯆꯠꯅꯕꯤ ꯍꯥꯏꯒꯗ꯭ꯔꯥ ꯑꯗꯨꯝ ꯀꯩꯅꯣ ꯇꯧꯕꯩ ꯍꯥꯏꯒꯗ꯭ꯔꯥ ꯑꯗꯨ ꯃꯣꯏ ꯍꯟꯗꯛ ꯂꯨꯍꯣꯡꯕꯒꯤꯗꯨꯗ ꯍꯥꯞꯄꯛꯇꯕꯗꯨꯗ ꯑꯗꯨꯝ ꯍꯥꯏꯗꯤ ꯆꯦꯟꯅꯅꯕꯁꯨ ꯑꯣꯏ ꯗꯣꯏꯅꯦ ꯑꯗꯨ ꯀꯩꯀꯩꯁꯨ ꯑꯗꯨꯝ ꯈꯪꯗꯦ ꯑꯃ ꯊꯥꯅꯔꯝꯕ ꯑꯗꯨꯃꯥꯏꯅ ꯊꯥꯅꯔꯝꯃꯦꯕ ꯑꯗꯒꯤ ꯑꯗꯨꯝ ꯍꯣꯏ ꯃꯤ ꯂꯩꯇꯕ ꯈꯣꯠꯇꯕ ꯌꯥꯎꯕ ꯀꯥꯟꯗ ꯄꯨꯊꯣꯛꯄ ꯀꯥꯟꯗ ꯑꯗꯨꯏꯗꯣ ꯂꯣꯏꯅ ꯄꯨꯊꯣꯛꯑꯒ ꯃꯩꯒ ꯃꯩꯒ ꯊꯥꯗꯣꯛ ꯄꯅꯦ ꯅꯪ ꯊꯦꯡꯗꯤ ꯊꯦꯡꯅꯔꯝꯒꯅꯤꯗ ꯅꯪꯅ ꯕꯥꯞ ꯑꯣꯏꯖꯤꯟꯗꯕꯗ ꯑꯣꯏꯔꯝꯒꯅꯤ
ꯎꯝ ꯍꯣꯏ ꯐꯔꯦ ꯑꯗꯣ ꯑꯩ ꯑꯝꯇ ꯊꯝꯃꯒꯦꯀꯣ